ꯑꯥ ꯍꯂꯣ ꯅꯪ ꯑꯇꯣꯞꯄꯗ ꯇꯥꯎꯕꯤꯒꯦꯔꯥ
ꯀꯔꯤ
ꯑꯩꯒꯤ ꯑꯇꯣꯞꯄꯗ ꯇꯥꯎꯕꯤꯒꯤꯔꯕ
ꯅꯨꯡꯉꯥꯏꯔꯤꯕꯣ
ꯇꯁꯅꯣ ꯑꯣ ꯌꯥꯔꯦ
ꯀꯩꯗꯧꯔꯤꯅꯣ
ꯀꯔꯤꯁꯨ ꯇꯥꯎꯗꯦꯗ
ꯆꯥꯛꯇꯤ ꯆꯥꯔꯕ
ꯍꯧꯖꯤꯛ ꯄꯨꯡ ꯀꯌꯥ ꯇꯥꯔꯦ
ꯄꯨꯡ ꯑꯃ ꯑꯅꯤ ꯇꯥꯈ꯭ꯔꯅꯤꯅꯦ
ꯎꯝ ꯀꯅꯥꯟꯅ ꯆꯥꯛ ꯆꯥꯗ ꯃꯤꯅ ꯂꯥꯏꯒꯅꯤ ꯍꯧꯖꯤꯛꯀꯥ
ꯆꯥꯗꯕ ꯃꯤꯁꯨ ꯂꯩꯌꯦꯅ ꯑꯗꯨꯒꯤꯅꯤ
ꯑꯩꯈꯣꯏꯗꯤ ꯆꯥꯛ ꯆꯥꯕ ꯃꯤꯅꯦ ꯀꯋꯥꯗꯤ ꯆꯥꯛ ꯆꯅꯤꯅꯦ ꯅꯣꯏ ꯀꯇꯥ ꯑꯣ ꯀꯕꯤꯇꯥ ꯍꯣꯂꯏꯕ ꯁꯦ
ꯇꯃꯜ ꯂꯩꯏ
ꯕꯣ ꯌꯦꯡꯗꯤꯌꯦꯦ
ꯣ ꯑꯥꯏꯇꯩ ꯍꯧꯖꯤꯦ
ꯅꯠꯇꯦ ꯃꯤ ꯂꯣꯏꯅꯃꯛ ꯇꯨꯝ ꯅꯤꯡꯈꯂꯒꯦ ꯍꯧꯖꯤꯛꯁꯦ ꯉꯔꯥꯡꯐꯧ ꯌꯦꯡꯕꯤꯔꯛꯑꯣ ꯃꯣꯔꯅꯤꯡꯗꯣ ꯎꯝ
ꯉꯟꯅ ꯍꯧꯒꯒꯠꯄꯒꯤ
ꯑꯩꯈꯣꯏ ꯁꯨꯅꯤꯗ ꯇꯨꯝꯕꯗꯣ ꯕꯣꯔꯣꯒꯨꯝꯕ ꯇꯨꯝꯃꯦ ꯍꯧꯒꯠꯄꯗꯣ ꯐꯥꯏꯚꯒꯨꯝꯕꯗ ꯍꯧꯒꯠꯂꯒꯥꯛꯀꯅꯦ ꯑ ꯑꯁ ꯏꯁꯥꯅ ꯇꯨꯝꯕ ꯑꯗ꯭ꯔꯦ ꯌꯦꯟꯥꯛꯇ
ꯎꯝ ꯍꯌꯦꯡꯗꯤ ꯁꯥꯎꯠ ꯑꯐ꯭ꯔꯤꯀꯥꯃꯨꯛ ꯂꯩꯒꯅꯤ ꯀꯅꯥꯗꯥꯒ ꯕ꯭ꯔꯥꯖꯤꯤꯜꯒ ꯖꯄꯥꯥꯟ
ꯌꯦꯡꯉꯦ ꯑꯗꯨꯗꯤ ꯕ꯭ꯔꯥꯖꯤꯜ ꯖꯄꯥꯟꯒꯤꯗꯨꯗꯤꯡ
ꯖꯄꯥꯟ ꯔ ꯕ꯭ꯔꯥꯖꯤꯜ ꯔ ꯅꯪꯗꯤꯦ
ꯄꯪꯂꯗ
ꯍꯌꯦꯡ ꯄꯨꯡ ꯇꯔꯥꯗ
ꯑꯣ ꯑꯃꯨꯛ ꯅꯨꯡꯗꯥꯡꯅꯤꯀꯣ
ꯎꯝ ꯅꯣꯡꯗꯥꯉꯗ ꯅꯠꯇ ꯑꯣ ꯑꯣ ꯅꯨꯡꯗꯥꯡꯒꯅꯤ
ꯎꯝꯝ
ꯄꯤ ꯑꯦꯝ
ꯎꯝ ꯁꯥꯔꯕ꯭ꯔꯥ ꯅꯣꯏꯗꯁꯨ ꯑꯁ ꯁꯥꯔꯅꯤꯗ ꯍꯪꯗ꯭ꯔꯁꯨ ꯈꯪꯉꯦ ꯁꯥꯕꯗ ꯃꯃꯤꯡ ꯆꯠꯇꯨꯅ ꯐꯥꯎꯀꯠꯇ꯭ꯔꯣ
ꯔꯤꯗꯤ ꯃꯥꯅꯤꯅꯦꯍ
ꯎꯝ ꯍꯩꯁꯤꯡꯗꯤ ꯊꯨꯝꯗꯤ ꯊꯨꯝꯕꯅꯤꯀꯣ ꯅꯣꯏꯗ ꯖꯨꯕꯤꯁꯨ ꯌꯥꯝ ꯂꯩꯔꯝꯅꯤꯅ
ꯀ꯭ꯔꯤꯦꯕ
ꯅꯣꯏꯒꯤ ꯌꯨꯝꯗꯁꯨ ꯨꯕꯤꯒ ꯖꯨꯕꯤꯒꯨꯝꯕꯗꯣ ꯂꯩꯕ꯭ꯔꯥ
ꯂꯩꯇꯦ ꯑꯩꯈꯣꯏꯗꯗꯤ ꯊꯥꯗꯦ ꯑꯗꯣ ꯑꯩꯈꯣꯏ ꯈꯨꯟꯗꯗꯤ ꯂꯩꯌꯦ
ꯍꯥꯎꯅ
ꯆꯥꯅꯤꯡꯗꯕ
ꯆꯥꯅꯤꯡꯗꯕ
ꯐꯥꯒꯅꯤ ꯐꯥꯒꯤꯅꯦ ꯊꯥꯕꯅꯦ ꯑꯗꯣ ꯁꯤꯕꯀꯣ
ꯎꯝ ꯌꯥꯝ ꯊꯥꯎꯔꯣ ꯁꯤꯔꯁꯨ ꯑꯃꯨꯛ ꯑꯃꯨꯛ ꯑꯃꯨꯛ ꯑꯅꯥꯎꯕ ꯊꯥꯎꯔꯣ
ꯄꯩꯁꯥ ꯂꯩꯇꯦ ꯆꯥꯔꯥ ꯂꯩꯅꯤꯉꯥꯏ
ꯀꯌꯥ ꯀꯌꯥꯔꯅꯦ ꯂꯥꯏꯒꯗꯕ꯭ꯔꯥ ꯌꯨꯝ ꯅꯥꯏ ꯈꯥꯡ ꯅꯥꯕ ꯌꯨꯝ ꯂꯩꯥꯏꯔꯦ ꯑꯗꯨꯝ ꯅꯤꯕ ꯌꯥꯏꯅ
ꯆꯔꯥ ꯃꯣꯏ ꯁꯦꯝꯕ ꯍꯩꯇꯕꯅꯤꯅꯦ
ꯑꯣ ꯑꯣ
ꯎꯝ
ꯃꯊꯟꯇ ꯑꯃꯨꯛ ꯍꯥꯎꯕ ꯅꯠꯇ꯭ꯔꯣ
ꯈꯪꯗꯦ ꯀꯃꯥꯏꯅ ꯇꯧꯕꯅꯣ ꯈꯪꯗꯦ
ꯆꯦꯁ ꯍꯦ ꯅꯪꯁꯨ ꯖꯤꯔꯤꯗ ꯂꯩꯔꯒ
ꯈꯣꯏ ꯂꯩꯔꯝꯅꯤ ꯈꯪꯈ꯭ꯔꯅꯤ
ꯈꯉ ꯃꯅꯤ
ꯎꯝ ꯆꯦꯡꯕꯒꯤ ꯈꯪꯅꯤ ꯈꯣꯏꯗꯤ
ꯎꯝ
ꯁꯥꯕꯅ ꯍꯣꯏꯗꯤ ꯍꯧꯖꯤꯛꯃꯛ ꯅꯥꯍꯜꯂꯛꯄꯅꯦ
ꯑꯣ
ꯁꯟꯗꯦ ꯁ꯭ꯀꯨꯜ ꯕꯤ ꯕꯤ ꯑꯦꯁ ꯂꯥꯁ ꯗꯦ ꯑꯣꯏꯕꯅꯤꯅ ꯌꯥꯝ ꯄꯥꯏꯕꯝꯣꯏꯗꯪ ꯃꯇꯝꯥ ꯇꯨꯝꯅꯤꯪꯃꯟꯗꯅ ꯋꯥꯔꯤꯁꯨ ꯐꯖꯅ ꯇꯥꯗꯦꯗ ꯉꯁꯤꯗꯤ
ꯑꯣꯥ
ꯇꯨꯝꯅꯤꯡꯕꯁꯤꯅ ꯌꯥꯗ꯭ꯔꯦ ꯂꯣꯏꯗꯕꯤꯗ ꯑꯃꯨꯛ ꯂꯥꯛꯄꯅꯦ ꯉꯁꯤ
ꯎꯝ
ꯂꯥꯁꯇ ꯏꯁꯥ ꯏꯁꯥ ꯏꯅꯥꯗꯣ ꯁꯛꯇꯦ ꯈꯣ
ꯎꯝ
ꯥꯛꯂꯤ ꯇꯨꯝ ꯃꯔ ꯑꯥꯏꯟꯁꯦ ꯀꯔꯤ ꯋꯥꯔꯤ ꯂꯤꯕ꯭ꯔꯥ ꯑꯉꯥꯡꯒꯤ ꯋꯥꯔꯤꯅꯦ ꯑꯉꯥꯡꯒꯤ ꯋꯥꯔꯤꯗꯤ ꯑꯉꯥꯡꯒꯤꯗꯨꯅꯦ
ꯎꯝ
ꯂꯥꯁ ꯗꯦ ꯑꯣꯏꯕꯅꯤꯅ ꯅꯣꯏ ꯑꯗꯨꯗꯤ ꯕꯤꯕꯤꯦ ꯑꯦꯐ ꯖꯅꯋꯥꯔꯤꯗ ꯇꯧꯋꯦꯀꯣ
ꯂꯣꯏ ꯂꯣꯏꯈ꯭ꯔꯦ ꯑꯩꯈꯣꯏꯁꯨ
ꯖꯨꯟꯗ ꯇꯧꯔꯥꯅꯤ
ꯍꯣꯏ ꯎꯝ
ꯅꯣꯏꯔꯣꯝꯗꯗꯤ ꯖꯅꯋꯥꯔꯤꯒꯤꯗ ꯇꯧꯕ꯭ꯔꯅ
ꯇꯨꯝꯅꯤꯪꯕꯥ ꯍꯧꯔꯦ ꯑꯩꯁꯨ ꯑꯃꯨꯛ
ꯑꯣ ꯇꯨꯝꯃꫭꯅ
ꯇꯨꯝꯈ꯭ꯔꯒꯦ ꯉꯍꯥꯛꯇꯤ ꯏꯃꯥꯟꯅꯕꯤ ꯈꯣꯏꯗꫭ ꯒꯤꯇꫪ ꯄꯥꯏꯔ ꯏꯁꯩ ꯁꯛꯔ ꯂꯩꯕ ꯑꯗꯨꯒꯤꯅꯦ ꯃꯄꯥꯟꯗ ꯂꯩꯕꯅꯤꯗ ꯑꯩ ꯍꯨꯖꯤꯛ
ꯎꯝ
ꯇꯨꯝꯅꯤꯡꯗꯕ ꯃꯥꯜꯂꯦ ꯃꯣꯏꯗꯤ ꯑ ꯃꯥꯗꯤ ꯕꯧ ꯌꯦꯡꯗꯕꯅꯦ ꯑꯗꯨꯒꯤ
ꯀꯅꯥ
ꯏꯃꯥꯟꯅꯕꯤꯗꯣ ꯑꯩ ꯂꯩꯃꯤꯟꯅꯕꯗꯣ
ꯑ
ꯑꯩꯗꯤ ꯏꯊꯟꯇ ꯐꯣꯟꯗ ꯌꯦꯡꯕ
ꯑ
ꯑꯦ ꯋꯥꯏꯗ ꯍꯧꯒ ꯂꯃꯤ ꯃꯥꯦꯅꯏ
ꯅꯣꯏ ꯁꯥꯏꯠꯇꯗꯤ ꯌꯦꯡꯕ꯭ꯔꯣ
ꯈꯪꯗꯦꯗ ꯍꯪꯍꯧꯗꯔ꯭ꯦ ꯌꯦꯡꯔꯝꯅꯤ
ꯑꯅꯥ
ꯄꯥꯎ ꯐꯥꯎꯅꯥꯗꯦꯗꯥ ꯁꯤꯗ ꯕꯤꯖꯤ ꯑꯣꯏꯕꯒꯤ ꯑꯩ
ꯀꯕꯥ
ꯑꯁꯤꯗ ꯕꯤꯖꯤ ꯑꯣꯏꯕꯒꯤ ꯄꯥꯎ ꯐꯥꯎꯅꯗ꯭ꯔꯦꯕ ꯍꯟꯗꯛ ꯃꯔꯛ ꯃꯔꯛꯇ ꯈꯛꯇꯅꯦ
ꯑꫭ
ꯋꯥꯔꯤ ꯁꯥꯅꯤꯡꯉꯥꯏꯁꯨ ꯂꯩꯇꯦꯗ
ꯋꯥꯔꯤꯕꯨꯗꯤ ꯁꯥꯟꯅꯗꯣꯏꯅꯤꯅꯦ ꯅꯠꯇ꯭ꯔꯗꯤ ꯍꯥ
ꯀꯔꯤꯕ
ꯋꯥꯔꯤꯕꯨꯗꯤ ꯁꯥꯟꯅ ꯁꯥꯟꯅꯗꯣꯏꯅꯤꯕ ꯅꯠꯇ꯭ꯔꯗꯤ ꯌꯥꯔꯣꯏꯕ ꯃꯇꯝꯗꯤ ꯄꯤꯗꯣꯏꯅꯦ
ꯌꯥꯝ ꯁꯥꯗ꯭ꯔꯁꯨ ꯌꯥꯏ ꯃꯔꯛ ꯃꯔꯛ ꯁꯥꯟꯅꯔꯗꯤ ꯌꯥꯏ ꯅꯨꯃꯤꯠꯇ
ꯎꯝ
ꯅꯨꯡꯁꯥꯁꯦ ꯌꯥꯝ ꯁꯥꯏꯌꯦ ꯑꯗꯣ ꯅꯨꯡꯁꯤꯠ ꯈꯔ ꯈꯔ ꯂꯥꯛꯄ ꯑꯗꯨꯒꯤ ꯅꯨꯉꯥꯏꯔꯤꯅꯦ
ꯎꯝ ꯅꯨꯡꯁꯤꯠꯁꯨ ꯁꯤꯇ꯭ꯔꯦ ꯁꯤꯗꯤ ꯀꯩ ꯍꯥꯥ
ꯌꯥꯝ ꯇꯨꯝꯅꯤꯡꯕ ꯃꯥꯜꯂꯦꯕ ꯉꯥꯎꯕꯔꯥ ꯈꯪꯗꯦꯕ
ꯅꯪꯔꯣ ꯑꯩꯔꯣ
ꯍꯥ
ꯑꯩꯔꯣ
ꯎꯝ
ꯑꯩ ꯇꯨꯝꯅꯤꯡꯗꯦꯍꯦ
ꯕꫭꯜ ꯁꯟꯅꯥ ꯆꯠꯀꯦꯔꯣ ꯅꯣꯏ ꯉꯥꯡꯅꯕ
ꯁꯟꯗꯦꯅꯤ ꯉꯁꯤ ꯆꯠꯂꯣꯏ
ꯁꯟꯗꯦꯗꯨꯁꯨ ꯁꯥꯟꯅꯌꯦꯅ
ꯆꯠꯇꯦ
ꯎꯝ
ꯆꯥꯔꯖꯇꯣ ꯉꯟꯅ ꯂꯣꯏꯗꯤ ꯆꯠꯀꯗ꯭ꯔꯦ ꯈꯛ ꯆꯠꯇꯣꯏꯅꯦ
ꯇꯨꯗ ꯀꯥꯔꯅꯤ ꯀꯣ ꯇꯨꯗꯅꯦꯅ ꯁꯝꯃꫪꯗꯗꯤ ꯇꯨꯗ ꯀꯥꯅꯦꯕ ꯇꯨ ꯄꯤ ꯑꯦꯝꯗ ꯏꯚꯅꯤꯡ
ꯍꯝ ꯎꯝ ꯇꯨꯗꯅꯤ ꯑꯗꫭ ꯊ꯭ꯔꯤꯔ ꯐꯣꯔꯗꯒ ꯂꯣꯏꯒꯅꯤ ꯆꯠꯄ ꯌꯥꯅꯤ ꯍꯣꯏ
ꯁꯦꯛꯁ ꯇ ꯁꯤꯛꯁ ꯍꯦꯟꯅ ꯍꯦꯜꯂꯦꯅ ꯃꯝꯕꯗꯣ ꯍꯧꯖꯤꯛꯇꯤ
ꯑ ꯑꯣ ꯁꯤꯛꯁꯇꯣ ꯉꯥꯜꯂꯤꯅꯦ ꯁꯤꯛꯁ ꯊꯥꯔꯇꯤ ꯒꯨꯝꯕꯗꯣ ꯀꯣ ꯈꯪꯗ꯭ꯔꯦ ꯈꯣꯡꯁꯦ ꯂꯣꯏ ꯅꯥꯔꯦꯃꯦ ꯏꯅꯥꯎ ꯅꯨꯄꯥꯅ ꯀꯥꯎꯕꯅꯤꯅ ꯍꯣꯟꯅ
ꯉꯁꯤꯗꯤ ꯑ ꯍꯧꯖꯤꯛꯇꯤ ꯀ꯭ꯔꯤꯁꯨ ꯇꯥꯎꯗꯦꯅ
ꯑꯥ
ꯍꯧꯖꯤꯛꯇꯤ ꯀꯔꯤꯁꯨ ꯇꯥꯎꯗꯦꯅ
ꯇꯣꯗꯦ ꯀꯔꯤꯁꯨ ꯇꯣꯗꯦ ꯁꯨ ꯇꯣꯗꯦ
ꯍꯌꯦꯡꯗꯤ ꯑꯃꯨꯛ ꯂꯥꯎ ꯆꯠꯀꯦꯔꯣ
ꯑꯣꯖꯤꯔꯤ ꯆꯠꯀꯗꯔ ꯈꯥꯟꯗꯦ
ꯂꯥꯎꯗ ꯀꯗꯤꯔꯣ ꯑꯩꯈꯣꯏ ꯆꯤꯡꯒꯤ ꯂꯥꯎꯗꯗꯤ ꯎꯝ ꯊꯕꯤꯒꯨꯝꯕꯗꯣ ꯊꯣꯛ ꯊꯣꯛꯈ꯭ꯔꯕ꯭ꯔꯣ
ꯊꯞꯄꯤ
ꯎꯝ
ꯊꯣꯛꯈ꯭ꯔꯦꯅ ꯍꯣꯏ
ꯅꯨꯡꯉꯥꯏꯅꯤꯅ ꯑꯗꯨꯗꯤ ꯂꯥꯎ ꯆꯠꯄ
ꯎꯝ ꯅꯨꯡꯉꯥꯏꯅꯤ ꯅꯨꯡꯉꯥꯏꯕꯅꯦ
ꯎꯝ ꯂꯥꯎꯗ ꯆꯥꯛ ꯆꯥꯕꯁꯨ ꯌꯥꯝ ꯍꯥꯎꯋꯦ ꯌꯥꯝ ꯆꯪ ꯆꯪꯕꯅꯦ ꯆꯥꯛ ꯆꯥꯔꯒꯦ ꯂꯥꯎꯗ
ꯆꯥꯛꯇꯨ ꯌꯥꯝ ꯆꯥꯔꯨꯅꯨ ꯅꯧꯊꯣꯏꯕꯅꯤ
ꯎꯝ ꯅꯨꯡꯉꯥꯏꯁꯨ ꯅꯨꯡꯉꯥꯏꯔꯤꯅꯦ ꯑꯗꯣ ꯂꯥꯎꯗ ꯆꯥꯛꯆꯥ ꯑ ꯆꯥꯛ ꯆꯥꯥꯕꯗꯣ
ꯎꯝ
ꯐꯣꯟ ꯕꯦꯇ꯭ꯔꯤꯁꯨ ꯌꯥꯝꯕ ꯅꯨꯃꯤꯠ ꯎꯗ꯭ꯔꯦꯗ ꯑꯩꯒꯤꯁꯨ
ꯑꯥꯏ ꯐꯣꯟꯗꯣ
ꯅꯠꯇꯦꯍꯦ ꯑꯥꯏ ꯐꯣꯟ ꯄꯥꯏꯕ ꯐꯪꯗꯦꯗ ꯈꯣꯏꯗꯤ
ꯆꯞ ꯃꯅꯩꯅꯦ
ꯑꯥꯏ ꯐꯣꯟꯁꯦ ꯄꯥꯏꯕ ꯌꯥꯗꯦ ꯑꯁꯤ ꯑꯦꯞ ꯁꯤꯡꯁꯦ ꯄꯥꯏꯁꯨ ꯄꯥꯏꯅꯤꯡꯗꯦꯗ ꯈꯣꯏꯗꯤ
ꯐꯣꯟꯁꯦ ꯑꯁ ꯕꯤꯇ꯭ꯔꯤ ꯕꯤꯇ꯭ꯔꯤꯗꯁꯨ ꯌꯥꯝ ꯆꯥꯔꯤꯗꯣ ꯍꯣꯏ ꯃꯩ ꯃꯨꯠꯂꯗꯤ ꯃꯨꯠꯂꯦꯗꯣ ꯐꯣꯟꯗꯣ
ꯎꯝ ꯑꯗꯣ ꯎꯝ ꯄ꯭ꯂꯦ ꯁ꯭ꯇꯣꯔ ꯒꯨꯝꯕꯗ ꯐꯪꯕ ꯑꯦꯞꯁꯤꯡꯗꯣ ꯂꯣꯏ ꯐꯪꯗꯦ ꯑꯥꯏ ꯐꯣꯟꯗ
ꯎꯝ
ꯇꯜꯂꯦ ꯀ꯭ꯔꯤꯅꯣꯁꯨ ꯁ꯭ꯌꯔ ꯇꯧꯕ ꯌꯥꯗꯦ
ꯎꯝ
ꯃꯤꯒ ꯆꯥꯟꯅꯗ꯭ꯔꯦ
ꯀꯦꯃꯦꯔꯥ ꯈꯛꯇꯅꯤꯅꯦ ꯑꯥꯏ ꯐꯣꯟꯗꯣ
ꯎꯝ ꯀꯦꯃꯦꯔꯥꯁꯨ ꯁꯝꯁꯣꯡꯅ ꯍꯦꯜꯂꯦꯗ ꯑꯩꯒꯤꯗꯤ